ꯇꯥꯕ꯭ꯔꯣ
ꯍꯜꯂꯣ ꯇꯥꯏ ꯇꯥꯏ
ꯇꯔꯕꯣ
ꯇꯥꯏꯌꯦ ꯇꯥꯏ ꯁꯧ ꯁꯧꯕ꯭ꯔꯕ ꯑꯩ ꯃꯈꯣꯟꯁꯦ
ꯍꯜꯂꯣ
ꯇꯥꯔꯕꯣ
ꯇꯥꯔꯦ ꯇꯥꯔꯦ
ꯁꯧꯕ꯭ꯔꯕ ꯃꯈꯣꯟꯁꯦ
ꯁꯧꯗꯦ ꯁꯧꯗꯦ ꯀꯩꯝ ꯇꯧꯗꯦ
ꯁꯧꯕ ꯃꯥꯟꯕ ꯑꯩ ꯀꯩꯅꯣ ꯆꯥꯔꯖ ꯊꯤꯜꯂꯝꯕꯅꯦꯕ ꯑꯗꯨ ꯁꯧꯕ ꯅꯪ ꯀꯩꯅꯣ ꯇꯧꯔꯣꯏꯗ꯭ꯔꯣ ꯑꯥ ꯁꯥꯟꯅꯕ ꯆꯠꯂꯣꯏꯗ꯭ꯔꯣ ꯉꯁꯤ
ꯁꯥꯟꯅꯕ ꯆꯠꯀꯅꯤ ꯍꯣꯔꯦꯟ ꯉꯥꯏꯍꯥꯛ ꯂꯩꯔꯒ ꯊꯣꯛꯀꯅꯤ
ꯀꯩ ꯍꯥꯏꯅꯣ
ꯁꯥꯟꯅꯕ ꯆꯠꯀꯅꯤꯍ ꯉꯥꯏꯍꯥꯛ ꯂꯩꯊꯣꯛꯀꯅꯤꯌꯦ
ꯑꯣ ꯑꯩꯅ ꯅꯪ ꯁꯥꯟꯅꯕ ꯊꯣꯛꯂꯛꯇꯕꯗ ꯑꯩ ꯍꯥꯏꯐꯦꯠ ꯊꯣꯛ ꯃꯦꯟꯒ꯭ꯔꯥꯎꯟꯗ ꯅꯪ ꯂꯥꯛꯑꯝꯗꯕꯗꯨꯗ ꯐꯣꯟ ꯇꯧꯔꯛꯏꯅꯦ
ꯂꯥꯛꯑꯗꯝ ꯅꯦ ꯑꯩꯁꯨ ꯑꯩ ꯅꯣꯡꯒ ꯆꯨꯈꯤꯕꯗꯨꯗ ꯉꯥꯛꯇꯪ ꯂꯩꯔꯒ ꯊꯣꯛꯂꯛꯀꯦꯅ ꯑ ꯊꯣꯛꯇꯝꯅꯤꯗ
ꯅꯣꯡꯗꯤ ꯂꯦꯞꯈ꯭ꯔꯦꯗ ꯉꯁꯥꯏ ꯉꯁꯥꯏ ꯅꯨꯡꯊꯤꯟ ꯈꯨꯠꯁꯥꯗꯨꯒ ꯑꯗꯨꯒ ꯍꯧꯖꯤꯛ ꯅꯣꯡ ꯇꯥꯏ ꯆꯥꯟꯅꯗꯕ꯭ꯋꯥꯅꯦ
ꯆꯥꯟꯅꯗꯦ ꯅꯣꯡ ꯇꯥꯏꯅꯤ ꯇꯩꯏꯗꯨꯁꯨ ꯅꯨꯡꯁꯥ ꯀꯟꯅ ꯁꯥꯔꯒ ꯇꯥꯏꯅꯦ
ꯑꯣ ꯑꯗꯨꯁꯨ ꯅꯨꯡꯁꯥ ꯁꯥꯔꯒ ꯇꯞꯕꯤ ꯇꯞꯕꯤ ꯇꯥꯕꯗꯨ ꯅꯠꯇꯦꯕ ꯀꯟꯅ ꯇꯥꯕꯤꯗꯨꯅꯦ
ꯃꯥꯅꯤ ꯀꯟꯅ ꯇꯥ ꯑꯩꯗꯤ ꯑꯅꯤꯔꯛ ꯑꯍꯨꯝꯂꯛ ꯊꯦꯡꯅꯔꯦ ꯑꯗꯨꯃꯥꯏꯅ ꯇꯥꯕ ꯅꯨꯡꯁꯥ ꯁꯥ ꯁꯥꯅ ꯀꯟꯅ ꯇꯥꯕ
ꯎꯝ ꯑꯩ ꯏꯁꯥꯗꯁꯨ ꯌꯥꯝꯅ ꯍꯩꯅꯗꯕ ꯑꯝ ꯄꯣꯛꯄꯅꯦ ꯁꯨꯃꯥꯏ ꯇꯧꯕꯗꯣ ꯍꯥꯏꯗꯤ
ꯑꯗꯨ ꯍꯨꯃꯥꯡ ꯁꯧꯒꯠꯂꯛꯇꯅ ꯑꯕꯨꯡꯉꯣ ꯅꯣꯡ ꯇꯥ ꯇꯥ ꯍꯨꯃꯥꯡ ꯁꯧꯒꯠꯂꯛꯦ ꯏꯔꯨꯖꯠꯊꯣꯛꯎꯕꯅꯦ
ꯎ ꯆꯠꯅꯞ ꯆꯠꯅꯞ ꯆꯠꯅꯞ ꯂꯥꯎꯕꯗꯤ ꯇꯧꯗ꯭ꯔꯣ
ꯇꯧꯔꯤꯅꯤꯅꯦ ꯍꯣꯔꯦꯟꯦꯟꯁꯨ ꯑꯃꯨꯛ ꯍꯜꯂꯛꯑꯒ ꯂꯨꯖꯔꯨꯅꯤ ꯁꯥꯟꯅꯕ ꯊꯣꯛꯎꯔ ꯍꯜꯂꯛꯑꯒ
ꯎꯝ ꯍꯧꯖꯤꯛꯇꯤ ꯁꯥꯒꯠ ꯂꯛꯃꯤꯅ ꯑꯗꯨꯝ ꯅꯣꯡ ꯇꯥꯔꯁꯨ ꯇꯥꯗ꯭ꯔꯁꯨ ꯑꯗꯨꯝ ꯅꯣꯡꯃꯒꯤ ꯑꯅꯤꯔꯛꯇꯤ ꯂꯨꯖꯗ ꯁꯨꯡꯌꯥ ꯌꯥꯗ꯭ꯔꯦ
ꯎꯝ
ꯅꯨꯡꯊꯤꯟꯗ ꯂꯨꯖꯒꯤꯈꯤꯕꯁꯤ ꯅꯨꯡꯗꯥꯡ ꯂꯨꯖꯗ꯭ꯔꯗꯤ ꯇꯨꯝꯕ ꯌꯥꯗꯦꯕ ꯁꯥꯏꯌꯦꯕ
ꯌꯥ ꯌꯥꯗꯦ ꯌꯥꯗꯦ ꯑꯩꯗꯤ ꯑꯍꯤꯡꯗꯒ ꯂꯨꯖꯔꯤꯅꯦ ꯍꯧꯒꯠꯂꯒ ꯁꯥꯃꯟꯒꯤꯗꯅ
ꯎꯝ ꯑꯗꯨꯗꯒꯤ ꯏꯁꯥꯗ ꯆꯠꯅꯞ ꯆꯠꯅꯞ ꯇꯧꯔꯒ ꯐꯃꯨꯡꯗ ꯂꯩꯁꯤꯟꯕꯁꯨ ꯌꯥꯝ ꯅꯨꯡꯉꯥꯏꯇꯕꯅꯦꯕ ꯌꯥꯝ ꯍꯩꯅꯗꯕꯅꯦꯕ
ꯎꯝ
ꯁꯥꯟꯅꯕ ꯉꯁꯤ ꯃꯣꯏ ꯑꯇꯩ ꯀꯅꯥ ꯀꯅꯥ ꯀ ꯃꯣꯏ ꯃꯣꯏ ꯃꯉꯥ ꯇꯔꯥꯃꯨꯛ ꯊꯣꯛꯂꯛꯇꯨꯏ ꯅꯠꯇ꯭ꯔꯣ
ꯊꯣꯛꯂꯛꯀꯅꯤꯍ ꯑꯩꯈꯣꯏ ꯁꯤꯗꯒꯤ ꯑꯩꯈꯣꯏ ꯃꯉꯥ ꯇꯔꯨꯛꯃꯨꯛ ꯊꯣꯛꯂꯛꯀꯅꯤ
ꯎꯝ ꯑꯗꯨꯏꯗꯤ ꯁꯥꯟꯅꯕ ꯌꯥꯅꯤꯗ
ꯌꯥꯔꯦ ꯃꯤ ꯌꯥꯝ ꯁꯥꯟꯅꯕꯅꯦ ꯃꯤ ꯌꯥꯝ ꯁꯥꯟꯅꯕꯗꯣ ꯕꯤꯠ ꯂꯩꯇꯦꯅꯦ ꯃꯤ ꯌꯥꯝꯃꯟꯗꯅ ꯀꯥꯎꯐꯝ ꯂꯥꯛꯐꯝ ꯈꯪꯗꯦꯕ ꯕꯣꯜꯗꯣ ꯑꯗꯨ ꯁꯔꯨꯛꯄꯨꯗꯤ ꯑꯩꯈꯣꯏ ꯇꯔꯥꯃꯨꯛ ꯁꯨꯔꯦꯗꯅ ꯑꯗꯨꯒ ꯀꯩꯅꯣ ꯒꯣꯜ ꯃꯆꯥꯗꯨꯗ ꯑꯩꯈꯣꯏ ꯃꯉꯥ ꯃꯉꯥ ꯈꯥꯏꯗꯣꯛꯅ ꯁꯥꯥꯟꯕꯗꯨꯅ ꯐꯩ ꯀꯥꯏ ꯌꯥꯝꯃꯟ ꯂꯥꯡꯃꯟꯈ꯭ꯔꯦ
ꯎꯝ ꯑꯆꯧ ꯁꯥꯟꯅ ꯀꯥꯟꯗꯗꯤ ꯃꯤꯁꯦ ꯑꯁ ꯀꯥꯏ ꯀꯥꯏꯗꯩꯅꯣ ꯈꯪꯗꯦ ꯄꯪ ꯂꯥꯛꯇ ꯂꯥꯛꯑꯦ ꯋꯥꯖꯨ ꯋꯥꯏꯗ ꯃꯆꯥꯅ ꯐꯩ
ꯑꯣꯖꯥ ꯑꯐꯕꯅꯦꯃꯦ ꯇꯦꯛ ꯇꯦꯛ ꯄꯥꯁ ꯄꯤꯅꯔ ꯁꯥꯟꯅꯕꯗꯨꯅ
ꯍ ꯑꯩꯈꯣꯏ ꯍꯨꯃꯥꯡ ꯇꯥꯡꯉꯩ ꯁꯥꯟꯅꯕꯅꯤ ꯑꯩꯈꯣꯏ ꯄ꯭ꯔꯣꯐꯦꯁꯟꯅꯦꯜ ꯑꯣꯏꯅ ꯁꯥꯟꯅꯕꯁꯨ ꯅꯠꯇꯦ
ꯑꯗꯨꯅꯦ ꯉꯥꯛ ꯆꯥꯕ ꯆꯪꯅꯕ ꯍꯥꯏꯗꯣꯏꯔꯥ
ꯑꯦ ꯍꯨꯃꯥꯡ
ꯀꯪꯅꯕ꯭ꯔꯥ ꯀꯩꯅꯣ
ꯆꯥꯅꯕ ꯍꯥꯏꯒꯅꯨ ꯍꯨꯃꯥꯡ ꯇꯥꯅꯕ ꯍꯥꯏꯌꯣ
ꯐꯖꯕꯤ ꯂꯣꯟꯗ ꯐꯖꯕꯤ ꯂꯣꯟꯗꯣꯏ ꯐꯖꯕꯤ ꯂꯣꯟꯗꯣꯏ ꯍꯥꯏꯁꯦꯕ
ꯎꯝ ꯀꯩꯅꯣ ꯃꯤꯒꯤꯅꯒ ꯍꯥꯏꯗꯤ ꯑꯩꯈꯣꯏꯅ ꯀꯩꯅꯣ ꯇꯧꯔꯤꯉꯩꯅ ꯃꯤꯅ ꯇꯥꯔꯒꯗꯤ ꯃꯤꯅ ꯎꯁꯤꯠꯈꯤꯔꯣꯏꯕ
ꯎꯝ ꯑꯗꯨꯅꯦ
ꯆꯥꯅꯕ ꯆꯥꯕ ꯆꯪꯅꯕ ꯁꯥꯟꯅꯕꯅꯤꯒ ꯍꯥꯏꯔꯨꯔꯗꯤ ꯃꯤꯅ ꯅꯣꯛꯅꯔꯣꯏꯗ꯭ꯔꯣ
ꯐꯖ ꯌꯥꯝ ꯆꯥ ꯃꯥꯟꯒꯤꯅꯦꯕ
ꯃꯥꯒꯤꯅꯤ ꯑꯁ ꯉꯁꯤꯁꯦ ꯅꯣꯡꯒ ꯇꯥꯕꯅꯤꯅ ꯑꯣꯛꯇꯣ ꯄ꯭ꯔꯤꯛ ꯄ꯭ꯔꯤꯛ ꯁꯧ ꯁꯧꯍꯜꯂꯗꯤ ꯎ
ꯑꯩꯗꯤ ꯑꯩꯈꯣꯏ ꯁꯤꯗ ꯆꯥꯖꯦꯕꯨ ꯍꯥꯏꯔꯤꯅꯤꯕꯣ ꯉꯁꯤꯗꯤ ꯀꯩꯅꯣꯝ ꯆꯥꯥꯁꯦꯅ ꯀꯨꯢꯔꯦꯅꯦ ꯂꯩ ꯀꯥꯁꯦ ꯃꯇꯨ ꯊꯣꯛꯑꯦ
ꯄ꯭ꯔꯣꯒꯥꯝꯒꯥ ꯂꯩꯇ꯭ꯔꯣ ꯉꯁꯤ
ꯍꯣꯔꯦꯟ ꯁꯤꯗ ꯆꯥꯔꯁꯤ ꯀꯩꯗꯧꯔꯒꯦ ꯀꯧꯔꯛꯑꯒꯦ
ꯀꯧꯔꯣ ꯆꯥꯗ ꯀꯨꯏꯔꯦ ꯎꯝ
ꯀꯨꯢꯔꯦ ꯀꯨꯢꯔꯦ
ꯑꯣꯛꯂ ꯁꯟ ꯁꯟ ꯁꯟꯒꯨꯝꯕꯁꯤꯗꯤ ꯆꯥꯅꯤꯡꯗꯦ ꯑꯣꯛꯀꯨꯝꯕ ꯆꯥꯒꯗꯕꯅꯤ ꯅꯣꯡ ꯇꯥꯔꯀꯥꯟꯗꯗꯤ
ꯑꯗꯨꯗꯤ ꯉꯥꯅꯨ ꯆꯁꯤꯕꯨ ꯍꯥꯏꯅꯤꯅꯦ
ꯉꯥꯅꯨꯁꯨ ꯌꯥꯏ ꯉꯥꯅꯨꯅ ꯑꯃꯨꯛ ꯀꯩꯀꯩ ꯌꯥꯝꯅ ꯆꯪꯉꯤꯗ ꯍꯥꯏꯕ ꯑꯃ ꯆꯪꯉꯦ ꯀꯩꯀꯥ ꯑꯗꯨ ꯑꯗꯥ ꯌꯥꯝ ꯆꯪꯉꯦ ꯇꯧꯕꯅꯤ ꯆꯥꯕꯗꯤ ꯉꯥꯅꯨꯅ ꯍꯦꯟꯅ ꯍꯥꯎꯕꯅꯦ
ꯃꯥꯅꯦ ꯁꯦꯝꯕ ꯇꯟꯅꯕꯩ ꯋꯥꯅꯤꯗ ꯑꯩꯗꯤ ꯑꯩꯗꯤ ꯁꯦꯝꯕ ꯁꯦꯝꯃꯖꯤꯗ ꯂꯩꯌꯦ ꯁꯦꯝꯃꯒ ꯉꯥꯛꯇꯪ ꯋꯥꯔꯒ ꯍꯥꯎꯅ ꯆꯥꯕꯗꯨꯅ ꯐꯩ
ꯑꯦ ꯑꯗꯨꯅ ꯍꯦꯟꯅ ꯍꯥꯎꯕꯅꯦ
ꯀꯨꯏꯔꯦꯝꯃꯦ ꯉꯥꯅꯨ ꯃꯀꯣꯛꯀ ꯆꯥꯈꯤꯗꯕꯗꯣ
ꯅꯪ ꯃꯀꯣꯛꯀ ꯆꯥꯕ꯭ꯔ ꯍꯥꯢꯁꯦ
ꯑꯦ ꯀꯩꯅꯣ ꯍꯥꯏꯁꯤꯕ ꯉꯥꯅꯨꯗꯣ ꯈ꯭ꯋꯥꯏ ꯍꯥꯎꯔꯤꯁꯤ ꯁꯦ ꯃꯀꯣꯛꯀ ꯃꯊꯨꯟꯒꯅꯤꯅꯦ ꯅꯪꯕꯣ
ꯃꯀꯣꯛꯀ ꯃꯅꯤꯡꯅ ꯈ꯭ꯋꯥ ꯍꯥꯎꯔꯦ
ꯑꯗꯨꯅꯦ ꯏꯁꯁ ꯑꯩꯈꯣꯏꯗꯤ ꯄꯥꯝꯖꯈ꯭ꯔꯦꯕꯣ ꯑꯇꯩ ꯆꯥꯗ꯭ꯔꯁꯨ ꯌꯥꯏ ꯑꯗꯨꯗꯣ ꯐꯖꯅ ꯁꯦꯀꯠꯀꯦ ꯁꯤꯅꯤ ꯈꯜꯂꯤꯝ ꯑ ꯅꯞ ꯅꯞ ꯂꯥꯎꯅ ꯊꯣꯡꯉꯒ ꯀꯌꯤ
ꯃꯤꯕꯨꯗꯤ ꯍꯥꯎꯋꯦꯅꯕꯨꯗꯤ ꯍꯥꯏꯋ
ꯑꯦ ꯑꯝꯇꯪ ꯇꯦꯁ ꯇꯧꯔ ꯌꯦꯡꯉꯨꯉꯣ ꯑꯩꯁꯨ ꯑꯩꯁꯨ ꯑꯍꯝꯕ ꯆꯥꯗ꯭ꯔꯤꯀꯥꯟꯗ ꯃꯤꯉꯣꯟꯗ ꯌꯥꯝ ꯅꯣꯛꯅꯔꯝꯃꯤ ꯉꯥꯅꯨ ꯀꯣꯛꯕꯨ ꯀꯔꯤ ꯍꯥꯎꯗꯅꯅ ꯊꯦꯡꯅꯔꯀꯥꯟꯗ ꯑꯗꯨꯝ ꯈꯪꯉꯤ
ꯃꯀꯣꯛꯅ ꯃꯌꯥꯝ ꯃꯁꯥꯗꯒꯤ ꯃꯀꯣꯛꯅ ꯃꯔꯨꯅꯤ ꯍꯥꯏꯗꯣ
ꯑꯦ ꯃꯀꯣꯛꯅ ꯃꯔꯨꯅꯤ ꯃꯤ ꯃꯀꯣꯛ ꯆꯥ ꯃꯤ ꯍꯥꯏꯅꯩꯅꯤ ꯀꯩꯅꯣ ꯃꯀꯣꯛ ꯃꯀꯣꯛꯇꯣ ꯆꯥꯔꯗꯤ ꯃꯁꯥꯗꯣ ꯆꯥꯗ꯭ꯔꯁꯨ ꯌꯥꯔꯦ ꯖꯔꯦꯅꯥ
ꯎꯝ ꯎ ꯀꯌꯥꯝ ꯍꯥꯎꯔꯖꯥꯅꯣ
ꯑꯝꯇꯪ ꯌꯦꯡꯉꯣ ꯆꯥꯔꯒ ꯈꯪꯉꯅꯤ ꯑꯗꯨꯗ ꯑꯗꯨꯝ ꯍꯣꯔꯦꯟ ꯍꯣꯔꯦꯟ ꯍꯦꯛꯇ ꯌꯦꯡꯉꯣꯁꯦ ꯍꯣꯔꯦꯟ ꯍꯦꯛꯇ ꯆꯥꯔꯁꯤꯁꯦ
ꯑ ꯆꯥꯁꯦ ꯑꯗꯨꯒ ꯌꯦꯡ ꯇꯥꯃꯤ ꯀꯌꯥꯝ ꯍꯥꯎꯒꯦꯗ
ꯀ꯭ꯌꯥꯝ ꯍꯥꯎꯋꯤꯗꯣ ꯌꯦꯡꯎ
ꯆꯥꯒꯦꯅ ꯆꯥꯔꯗꯤ ꯈꯔ ꯆꯥꯎꯕ ꯑꯃ ꯆꯁꯤꯗ
ꯑꯦ ꯑꯆꯧꯕ ꯑꯃ ꯇꯧꯒꯗꯝꯅꯦꯍꯦ ꯃꯆꯥꯗꯗꯤ ꯍꯥꯎꯇꯦ ꯃꯀꯣꯛꯇꯣ ꯑꯩꯈꯣꯏꯒꯤ ꯅꯧꯕꯗꯨꯗꯤ ꯑꯩꯈꯣꯏꯒꯤ ꯆꯍꯤ ꯑꯥ ꯑꯅꯤꯃꯨꯛꯀ ꯂꯩꯕ ꯑꯗꯒꯤ ꯑꯍꯨꯝꯃꯨꯛꯀ ꯑꯍꯨꯝꯕꯨꯗꯤ ꯂꯤꯃꯟꯒ꯭ꯔꯦ ꯆꯤꯛꯄ ꯉꯝꯗꯕꯅꯦ ꯑ ꯀꯩꯅꯣ ꯆꯍꯤ ꯑꯅꯤꯃꯨꯛ ꯀ ꯂꯩꯕ ꯂꯩꯕꯅꯦ ꯑꯗꯨ ꯍꯣꯔꯦꯟ ꯊꯤꯁꯤ ꯑꯗꯨꯗꯨꯒ ꯑꯝꯇꯪ ꯌꯦꯡꯁꯤꯁꯦ ꯑꯗꯨꯒ ꯉꯥꯅꯨꯒꯤ ꯍꯥꯎꯔꯤꯁꯦ ꯃꯉꯛꯀ
ꯎꯝ ꯃꯉꯛ
ꯇꯣ ꯃꯉꯛꯇꯣ ꯑꯩꯈꯣꯏꯒꯤ ꯀꯨꯞ ꯀꯨꯞꯅ ꯁꯣꯏꯕꯤ ꯅꯠꯇꯕꯤ ꯀꯩꯅꯣ ꯑꯣꯏꯅ ꯇꯧꯕꯤ ꯆꯥꯎ ꯆꯥꯎ ꯍꯥꯞꯄꯒ ꯁꯦꯡꯀꯨꯞ ꯁꯥꯅ ꯀꯛꯊꯠꯂꯦꯗꯅ
ꯍꯣꯢ
ꯑꯗꯨ ꯇꯠꯇꯤ ꯇꯠꯍꯟꯗꯕꯤꯗ ꯍꯥꯏꯇꯥꯔꯦ ꯑꯗꯨꯒ ꯑꯗꯨꯗꯨ ꯇꯧꯕ ꯑꯥꯏꯁ ꯑꯗꯨ ꯌꯥꯔꯦ ꯑꯩꯗꯤ ꯑꯇꯩ ꯆꯥꯗ꯭ꯔꯁꯨ ꯌꯥꯔꯦꯍꯦ
ꯅꯪ ꯍꯥꯏꯁꯦ ꯃꯉꯛ ꯃꯉꯛꯂꯣ ꯅꯇ꯭ꯔꯒ ꯃꯉꯛꯀꯤ ꯃꯀꯨꯔꯣ ꯃꯉꯛꯀꯤ ꯃꯀꯨꯔꯣ ꯅꯇ꯭ꯔꯒ ꯃꯉꯛꯂꯣ ꯇꯥꯢ
ꯃꯉꯛꯀꯤ ꯃꯀꯨꯗꯨꯁꯨ ꯇꯣꯉꯥꯟꯅ ꯂꯧꯗꯣꯏꯅꯦꯕ ꯑꯗꯒꯤ ꯃꯉꯛꯇꯨꯁꯨ ꯑꯗꯨ ꯆꯥꯔꯗꯤ ꯌꯥꯔꯦꯗ ꯑꯇꯩ ꯆꯥꯗ꯭ꯔꯁꯨ
ꯎꯝ ꯑꯩꯈꯣꯏ ꯁꯦꯝꯕꯀꯥꯜꯗꯤ ꯃꯉꯛꯇꯨꯅ ꯇꯣꯉꯥꯟ ꯃꯉꯛ ꯑꯗꯨ ꯇꯣꯉꯥꯟꯅ ꯐꯖꯅ ꯍꯧꯖꯤꯛꯀꯤ ꯅꯪ ꯍꯥꯏ ꯑꯗꯨꯃꯥꯏꯅ ꯑꯩ ꯀꯛꯑꯝꯃꯦꯗꯅ
ꯑꯥ
ꯃꯀꯨꯗꯨꯒ ꯃꯀꯣꯛꯀ ꯂꯣꯏ ꯌꯥꯎꯍꯟꯕ
ꯅꯣꯏꯗꯤ ꯅꯣꯏꯗꯤ ꯉꯥꯅꯨ ꯍꯥꯠꯄꯁꯤ ꯀꯃꯥꯏ ꯍꯥꯠꯂꯤ
ꯂꯕꯔ ꯄꯨꯜꯂ ꯍꯥꯠꯄꯁꯨ ꯌꯥꯎꯏ
ꯀꯩꯅꯣ ꯍꯥꯏꯁꯤꯕꯣ
ꯔꯕꯔ ꯄꯨꯜꯂꯥ ꯍꯥꯠꯄꯁꯨ ꯌꯥꯎꯋꯤ ꯑꯗꯩ ꯀꯩꯅꯣ ꯇꯧꯔꯒ ꯌꯣꯠꯄꯤꯅ ꯊꯥꯔ ꯍꯥꯠꯄꯁꯨ ꯌꯥꯎꯋꯤ
ꯏꯤꯁ ꯑꯩꯈꯣꯏꯗꯤ ꯀꯩꯅꯣ ꯇꯧꯋꯦ ꯃꯉꯛ ꯂꯦꯜꯂ ꯍꯥꯠꯂꯦꯕꯀꯣ
ꯑꯗꯨꯗꯨꯒ ꯏꯗꯣ ꯏꯗꯣ ꯂꯧꯔꯦꯗꯅ
ꯎꯝ
ꯍꯣꯔꯦꯟ ꯏꯗꯣ ꯑꯃꯨꯛ ꯀꯩꯅꯣ ꯇꯧꯗꯣꯏꯅꯦꯕ ꯊꯣꯡꯕꯗꯣ ꯑꯃꯨꯛ ꯍꯥꯞꯇꯣꯏꯅꯦꯕ ꯄꯨꯂꯞ ꯑꯣꯏꯅ ꯀꯥꯏꯍꯟꯗꯕꯤꯗ ꯏꯖꯦ ꯏꯖꯦ ꯏꯁꯖꯦ ꯂꯦꯜꯂꯒ ꯇꯦꯡꯀꯣꯠꯇ ꯍꯥꯞꯄꯀꯥꯟꯗ ꯉꯥꯏꯍꯥꯛ ꯂꯩꯔ ꯃꯣꯏꯗꯤ ꯑꯗꯨꯝ ꯐꯝꯖꯜꯂꯦꯕ
ꯑꯥ
ꯑꯗꯨꯏ ꯄꯣꯠꯁꯦ ꯀꯥꯏꯗꯕꯤ ꯍꯥꯞꯇꯨꯏꯅꯦꯕ ꯑꯗꯨꯗꯨꯒ ꯍꯣꯔꯦꯟ ꯃꯣꯔꯣꯛ ꯃꯦꯠꯂꯥ ꯆꯥꯕ ꯑꯁ ꯑꯗꯨ ꯈꯨꯍꯥꯎꯗꯨꯗꯤ ꯏꯕꯣ ꯂꯩꯇ꯭ꯔꯦꯍꯦ
ꯇ꯭ꯔꯥꯏ ꯇꯧꯒꯦꯅꯦ
ꯑꯝꯇꯪ ꯌꯦꯡꯉꯨꯕꯣ ꯑꯇꯩꯒꯤ ꯑꯇꯩꯒꯤ ꯏꯗꯤꯀꯣ ꯍꯥꯎꯇꯦꯕ ꯀꯣꯏꯂ꯭ꯔꯒꯨꯝꯕ ꯑꯣꯏꯗꯤ ꯐꯕ ꯃꯤꯇꯩꯩ ꯌꯦꯟꯒꯨꯝꯕꯒꯤꯖꯤꯗꯤ ꯑꯗꯨꯝ ꯍꯥꯎꯋꯦꯕ ꯃꯣꯏꯒꯤꯖꯤꯗꯤ ꯑꯗꯨꯒ ꯕꯣꯏꯂꯔꯒꯨꯝꯕꯖꯤꯗꯤ ꯂꯧꯅꯗꯦꯕ ꯑꯈꯣꯏꯅ ꯑꯈꯣꯏꯅ
ꯑꯝ ꯀꯣꯏꯂ꯭ꯔꯗꯤ ꯇꯜꯂꯤꯗ ꯆꯥꯗꯧꯒ ꯑꯍꯝ
ꯑꯗꯨꯅ ꯆꯥꯅꯤꯡꯗꯦ ꯕꯣꯏꯂ꯭ꯔꯗꯤ
ꯃꯁꯥ ꯆꯥꯕꯕꯣꯛ ꯀꯤꯔꯦꯗ ꯍꯧꯖꯤꯛ ꯕꯣꯏꯂ꯭ꯔꯒꯗꯤ
ꯑꯗꯨ ꯑꯗꯨꯗꯨꯅ
ꯇꯣꯏꯅ ꯆꯥꯗ꯭ꯔꯒꯁꯨ ꯑꯃꯨꯛꯇ ꯆꯥꯕꯗꯗꯤ
ꯎꯝ ꯆꯗ ꯕꯣꯏꯂ꯭ꯔꯗꯤ ꯑꯗꯨꯝ ꯇꯣꯏ ꯇꯣꯏꯅꯕꯨꯗꯤ ꯑꯗꯨꯝ ꯆꯥꯅꯩ ꯃꯌꯥꯝꯖꯦ ꯑ ꯆꯥꯅꯤꯡꯗꯦꯅꯦ
ꯑ ꯃꯥꯅ ꯑꯃꯨꯛ ꯁꯥꯗ ꯑꯃꯨꯛ ꯑꯍꯣꯡꯕ ꯍꯥꯏꯗꯨ ꯑꯣꯏꯕꯅꯤꯅ
ꯎꯝ
ꯑꯇꯩ ꯑꯇꯩ ꯍꯦꯡꯅꯔꯨꯒꯗꯤ ꯃꯅꯥ ꯂꯣꯏ ꯍꯣꯡꯉꯤꯗꯅ
ꯑꯥ ꯑꯗꯒꯤ ꯉꯥꯅꯨꯒꯨꯝꯕꯖꯤꯖꯨ ꯑꯈꯣꯏꯒꯤ ꯀꯩꯅꯣ ꯇꯧ ꯂꯩꯕ ꯑ ꯌꯨꯝꯗ ꯂꯣꯏꯕꯖꯤꯒ ꯑꯈꯣꯏꯒꯤ ꯃꯠ ꯑ ꯗꯨꯀꯥꯟꯒꯨꯝꯕꯗꯩ ꯂꯣꯏꯕꯖꯦ
ꯎꯝ
ꯁꯤꯗꯤ ꯍꯥꯎꯇꯦꯕ ꯃꯣꯏꯗꯤ ꯃꯆꯤꯟꯖꯥꯛ ꯊꯥꯛꯆꯜꯂꯦꯕ ꯍꯦꯛꯇ
ꯕꯣꯏꯂ꯭ꯔ ꯃꯆꯤꯟꯖꯥꯛ ꯊꯥꯖꯤꯟꯕꯅꯦ
ꯑꯥ ꯕꯣꯂ꯭ꯔ ꯃꯆꯥꯟꯖꯥꯛ ꯊꯥꯛꯆꯜꯂꯦꯕ ꯑꯗꯨꯗꯨꯒ ꯌꯨꯝꯒꯤ ꯑꯩꯈꯣꯏꯒꯤ ꯂꯩꯔꯛ ꯈꯨꯜꯂꯛꯇꯒ ꯌꯣꯟꯕ ꯌꯥꯝ ꯂꯩꯕ ꯂꯣꯏꯕ ꯍꯥꯏꯇꯥꯔꯦꯅꯦ ꯑꯗꯨꯒꯨꯝꯕꯖꯤꯅ ꯑꯃꯨꯛ ꯑꯩꯈꯣꯏꯒꯤ ꯀꯪ ꯄꯤꯖꯩ ꯑꯗꯒꯤ ꯌꯨꯝꯒꯤ ꯆꯥꯛ ꯀꯩꯀꯥꯗꯣ ꯑꯗꯨ ꯄꯤꯖꯔ ꯊꯥꯛꯄꯅꯤꯅ ꯈꯦꯠꯅꯩꯌꯦꯕ ꯍꯦꯛꯇ ꯍꯥꯎꯕꯗꯣ ꯑꯗꯨꯅ ꯍꯦꯜꯂꯦꯕ
ꯊꯥꯗꯣꯛꯑꯖꯨ ꯊꯝꯃꯅꯤꯅ ꯑꯃꯗꯨꯒꯤ ꯃꯀꯣꯟꯗ ꯑꯗꯨꯝ ꯍꯥꯞꯆꯜꯂꯒ ꯅꯣꯡꯉꯥꯟ ꯍꯅ ꯁꯖꯅꯤ ꯏꯦꯅꯌꯦꯦ ꯆꯩꯅꯣ ꯑꯃꯗꯨꯖꯨ ꯑꯗꯨꯝ ꯈꯪꯉꯦꯕ ꯄꯥꯏꯕ ꯃꯇꯝꯗꯖꯨꯅꯦ ꯑꯃꯗꯨꯅ ꯃꯁꯥꯁꯨ ꯇꯥꯖꯤꯜꯂꯒ ꯂꯩꯕꯅꯦꯕ ꯕꯨꯕꯨ ꯂꯥꯎꯕꯅꯦ ꯃꯁꯜꯗꯣ ꯍꯥꯏꯗꯤ ꯁꯦꯝꯃꯛꯀꯥꯟꯅꯦ ꯄꯥꯏꯕꯗ ꯍꯦꯇ ꯌꯥꯗꯕꯅꯦ ꯕꯣꯏꯂ꯭ꯔ ꯆꯞ ꯃꯥꯟꯅꯕꯅꯤ
ꯃꯥꯟꯅꯦ ꯃꯍꯥꯎꯖꯨ ꯌꯥꯝꯊꯤ ꯈꯦꯠꯅꯒ꯭ꯔꯖꯥꯠꯅꯦ
ꯈꯦꯠꯅꯩ ꯈꯦꯠꯅꯩ ꯑꯗꯨꯏ ꯉꯥꯅꯨꯖꯦ ꯃꯍꯤꯖꯨ ꯐꯖꯅ ꯍꯥꯎꯋꯤꯗꯅ ꯃꯍꯤꯖꯤꯗꯤ ꯎꯝ ꯃꯥꯗꯤ ꯌꯦꯟꯒꯨꯝꯕ ꯀꯩꯒꯨꯝꯕꯖꯦ ꯃꯍꯤ ꯂꯥꯡ ꯍꯥꯎ ꯐꯩ ꯉꯥꯅꯨꯒꯤꯗꯤ ꯃꯍꯤ ꯌꯥꯝꯒꯦꯔꯥ ꯌꯥꯝꯃꯣꯏꯒꯦꯔꯥ ꯑꯗꯨꯝ ꯏꯍꯥꯎꯗ ꯍꯥꯎꯏ
ꯍꯥꯎꯋꯦ ꯍꯥꯎꯋꯦ ꯑꯗꯨꯗꯩ ꯅꯪ ꯀꯪꯉꯥꯗꯤ ꯆꯥꯔꯕ
ꯆꯥꯔꯦ
ꯎꯝ ꯀꯪꯉꯥꯖꯨ ꯀꯪꯉꯥꯖꯨ ꯃꯍꯤꯗꯤ ꯍꯥꯎꯋꯦ ꯀꯪꯉꯥꯖꯨ
ꯍꯥꯎ ꯎ ꯉꯥꯅꯨꯒꯤ ꯖꯥꯠ ꯃꯈꯩ ꯂꯣꯏ ꯍꯥꯎꯏ
ꯎꯝ ꯑ ꯇꯥꯡꯗꯤ ꯇꯥꯡꯕ ꯃꯣꯏꯅꯃꯨꯛ
ꯇꯥꯡ ꯇꯉꯣꯏ ꯀꯩꯅꯣ ꯃꯣꯏꯗꯤ ꯃꯄꯨꯝ ꯄꯨꯝꯅ ꯂꯩꯗꯅ ꯀꯪꯉꯥꯒꯨꯝꯕꯗꯤ ꯍꯥꯏꯗꯤ ꯁꯤ ꯋꯥꯝꯕꯁꯤ ꯍꯥꯏ ꯃꯃꯟꯗꯣ ꯍꯥꯏꯇꯔꯦ ꯑꯗꯣ ꯀꯩꯅꯣ ꯇꯧꯗꯦ ꯊꯣꯛꯂꯣ ꯅꯣꯡꯁꯨ ꯍꯥꯡꯉꯕꯅꯤꯅ
ꯎꯝ ꯍꯣ ꯍꯣ ꯍꯣꯏ
ꯊꯦꯡꯖꯤꯟꯈꯤꯅꯦ ꯑꯃꯨ ꯉꯥꯏꯍꯥꯛ ꯁꯥꯟꯅꯔꯒ ꯆꯪꯅꯕ ꯇꯧ
ꯍꯣ ꯍꯣꯏ ꯊꯣꯛꯂꯣ ꯊꯣꯛꯂꯣ
ꯎꯝ ꯊꯝꯃꯦ ꯊꯝꯃꯦ
ꯊꯝꯃꯣ ꯊꯝꯃꯣ